ꯂꯥꯎꯋꯣ
ꯀꯩꯗꯧꯔꯤꯒꯦ
ꯁꯨꯝ ꯂꯩꯔꯤꯌꯦ
ꯑ ꯑꯥ ꯑꯥ
ꯆꯥꯕ ꯊꯛꯄꯒꯤ ꯎꯠꯇꯤ ꯊꯣꯡꯕ ꯑ ꯎꯇꯤ ꯊꯣꯡꯕ ꯀꯩꯀꯥꯒꯤ
ꯎꯇꯤꯖꯦ ꯊꯣꯡꯕ ꯑꯝꯇ ꯍꯩꯅꯤꯡꯕꯅꯤ ꯀꯃꯥꯏ ꯊꯣꯡꯒꯦ ꯑꯝ ꯇꯥꯎꯗꯅ꯫
ꯑ ꯑꯩꯗꯣ ꯌꯨꯝꯗꯩ ꯏꯃꯥ ꯊꯣꯡꯕꯕꯨꯗꯤ ꯈꯒ ꯁꯨꯝ ꯇꯝꯃꯦꯑꯦꯕꯀꯣ꯫
ꯑ
ꯑꯗꯨꯗ ꯍꯦꯟꯅ ꯍꯥꯎꯅ ꯀꯃꯥꯏꯅ ꯊꯣꯡꯒꯗꯒꯦꯁꯦ ꯌꯨꯇꯨꯞꯇ ꯃꯤꯅ ꯊꯣꯡꯕꯖꯤꯡꯗꯣ ꯑꯗꯨꯗ ꯁꯨꯝ ꯑꯩ ꯌꯦꯡꯉꯝꯕꯅꯤꯗ
ꯎꯇꯤꯖꯦ ꯃꯤꯅ ꯑ ꯂꯥꯢꯗꯤ ꯂꯥꯢ ꯑꯗꯣ ꯃꯤꯅ ꯂꯨꯏ ꯂꯨꯏ ꯍꯥꯏꯅꯖꯦ ꯀꯩꯗ ꯂꯨꯏꯅꯣ꯫ ꯇꯥꯏꯃꯤꯡ ꯇꯥꯏꯃꯤꯡꯗꯔꯣ
ꯎꯝꯍꯝ ꯇꯥꯏꯃꯤꯡꯗꯖꯨ ꯂꯩꯇꯦꯗ ꯃꯥꯗꯤ ꯃꯥꯒꯤ ꯃꯆꯜꯗꯣ ꯑꯗꯨ ꯁꯨꯗ꯭ꯔꯗꯤꯅꯦ ꯍꯥꯎ ꯇꯕ ꯃꯥꯜꯂꯦ꯫ ꯀꯃꯥꯏꯅ ꯇꯧꯒꯦꯗ ꯑ ꯃꯥꯗꯤ ꯎꯇꯤ ꯊꯣꯡꯕꯖꯦ ꯃꯈꯜ ꯑꯅꯤ ꯂꯩꯌꯦꯕꯀꯣ꯫
ꯑꯥ
ꯃꯥ ꯑꯈꯣꯏꯒꯤ ꯍꯋꯥꯏ ꯃꯪꯒꯜ ꯇꯧꯔꯒ ꯎꯁꯣꯏ ꯇꯧꯔꯒ ꯊꯣꯡꯕ ꯎꯇꯤ ꯑꯃ ꯑꯈꯣꯏꯅ ꯀꯥꯡ-ꯀꯥꯡ ꯃꯇꯝꯗꯒ ꯆꯥꯕꯗꯣ
ꯎꯝ
ꯑꯗꯨꯝꯃ ꯂꯩꯔꯦꯗꯅ ꯑꯗꯨꯒ ꯀꯩꯅꯣ ꯇꯧꯔꯒ ꯎꯇꯤ ꯑꯁꯪꯕ ꯍꯥꯏꯗꯅ ꯍꯋꯥꯏ ꯃꯪꯒꯟꯖꯨ ꯍꯥꯞꯄ ꯌꯥꯏ ꯃꯉꯣꯟꯗꯗꯤ ꯌꯥꯝ ꯍꯥꯞꯄꯗꯤ ꯌꯥꯗꯦ꯫ ꯑꯗꯣ ꯃꯅꯥ ꯃꯁꯤꯡꯅ ꯍꯦꯟꯅ ꯌꯥꯝꯃꯜꯂꯦꯕꯀꯣ꯫ ꯃꯅꯥ ꯃꯁꯤꯡꯖꯦ ꯄꯥꯡꯈꯣꯛꯂꯥ ꯃꯅꯥ ꯂꯩꯔꯦ꯫ ꯑꯗꯨꯗꯒꯤꯗꯤ ꯃꯪꯒ꯭ꯔꯥ ꯃꯅꯥ ꯑꯁꯪꯕꯗꯣ
ꯑ
ꯑꯗꯨ ꯂꯩꯔꯦ ꯑꯗꯒꯤ ꯅꯥꯄꯤꯗ ꯃꯣꯔꯣꯛ ꯃꯥꯟꯕꯤꯒ ꯍꯥꯏꯅꯩꯌꯦꯕꯀꯣ꯫
ꯑ
ꯑꯗꯨꯒꯨꯝꯕ ꯃꯔꯨꯝ-ꯃꯔꯨꯝ ꯄꯥꯟꯕ ꯅꯥꯄꯤꯒꯨꯝꯕ ꯍꯦꯛꯑ ꯌꯥꯏ꯫ ꯑꯗꯨꯗꯒꯤꯗꯤ ꯃꯥꯏꯔꯦꯟ ꯃꯥꯏꯔꯦꯟ ꯃꯇꯣꯟ ꯁꯦꯕꯣꯠ ꯃꯇꯣꯟ
ꯑ
ꯑꯗꯨꯒ ꯈꯥꯃꯦꯟ ꯈꯥꯃꯦꯟ ꯑꯁꯤꯝꯕ ꯃꯅꯥ ꯑꯅꯧꯕ ꯊꯦꯛꯀꯠꯂꯛꯄꯗꯣ
ꯑ
ꯑꯗꯨꯒꯇꯣ ꯑꯗꯨꯝ ꯍꯥꯞꯅꯔꯒ ꯑꯁ ꯑꯁꯪꯕ ꯄꯣꯠꯁꯦ ꯃꯌꯥꯝ ꯌꯥꯝꯃꯜꯂꯦꯗꯅ ꯑꯗꯨꯒ ꯊꯣꯡꯕ ꯑꯥ ꯁꯪꯍꯟ
ꯑꯩꯗꯤ ꯑꯁꯪꯕꯗꯨꯗꯒꯤꯗꯤ ꯀꯩꯅꯣꯗꯨꯅꯦ ꯍꯦꯟꯅꯥ ꯆꯥꯅꯤꯡꯉꯦ ꯆꯨꯝꯅꯥꯒꯤ ꯎꯇꯤ ꯑꯃ ꯀꯩꯅꯣꯗꯣ ꯃꯪꯒꯟ ꯃꯪꯒꯟ ꯎꯠꯇꯤꯗꯣꯏ ꯆꯥꯅꯤꯡꯉꯦ ꯑꯁꯪꯕꯗꯨꯗꯤ ꯀꯌꯥ ꯆꯥꯅꯤꯡꯗꯦ
ꯑꯁ ꯑꯩꯗꯤꯕꯣ ꯀꯩꯅꯣꯅ ꯍꯦꯟꯅ ꯍꯥꯎꯌꯤꯉꯣ ꯑꯁꯪꯕꯅ ꯀꯃꯥꯏ ꯑꯁꯪꯕꯁꯦ ꯀꯃꯥꯏꯅ ꯇꯧꯔ ꯊꯣꯡꯒꯦꯗꯅꯦ ꯉꯁꯥꯏꯒꯤ ꯍꯧꯖꯤꯛ ꯍꯥꯏꯈꯤꯕ꯭ꯔꯥ ꯃꯅꯥ ꯃꯁꯤꯡ ꯃꯌꯥꯝꯗꯣ ꯂꯣꯏ ꯊꯝꯃꯦꯗꯅ
ꯑꯗꯨꯒ ꯑꯩꯈꯣꯏꯅ ꯆꯦꯡꯁꯦ ꯑꯍꯥꯎꯕ ꯆꯦꯡꯁꯦ ꯁꯤ ꯈꯤꯇꯪ ꯊꯝꯕꯤꯔꯦ ꯀꯧꯇꯥ ꯃꯆꯥꯥ ꯑꯃ ꯆꯥꯡꯗ ꯍꯥꯞꯄꯦꯕꯀꯣ ꯃꯣꯏꯁꯦ
ꯑꯥ
ꯑꯗꯨꯒ ꯑꯩꯈꯣꯏꯅ ꯘꯤꯗꯣ ꯈꯪꯕ꯭ꯔꯥ
ꯈꯪꯉꯦ ꯈꯪꯉꯦ
ꯘꯤꯗꯣ ꯃꯦꯠꯁꯤꯟꯕꯤꯔꯦꯕꯀꯣ ꯄꯦꯀꯦꯠ ꯑꯃ ꯑꯗꯨꯒ ꯀꯩꯅꯣ ꯇꯧꯔꯦ ꯑꯥ
ꯒꯤꯘꯨ ꯃꯦꯠꯁꯜꯂꯀꯥꯟꯗ ꯃꯔꯣꯏ ꯅꯥꯀꯨꯞꯄꯤ ꯈꯤꯇꯪ ꯍꯥꯞꯄꯒ ꯅꯩꯔꯦꯕꯀꯣ
ꯑꯥ
ꯑꯥ ꯑꯗꯨꯒ ꯉꯁꯥꯏꯒꯤ ꯎꯠꯇꯤ ꯊꯣꯡꯒꯗꯕ ꯀꯣꯔꯐꯨ ꯅꯠꯇ꯭ꯔꯒꯅ ꯀꯨꯀꯔ ꯖꯦ
ꯑꯥ
ꯁꯤꯒꯤ ꯃꯈꯥꯁꯤꯗ ꯂꯥ ꯃꯆꯥ ꯑꯃ ꯊꯥꯕꯤꯔꯦ ꯑꯗꯨꯒꯥ ꯁꯦꯡ ꯍꯩꯖꯤꯜꯂꯦ ꯉꯁꯥꯏ ꯇꯣꯠꯈꯤꯕ ꯆꯦꯡꯗꯣ ꯑꯗꯨꯗꯥ ꯏꯁꯤꯡ ꯍꯩꯖꯤꯜꯂꯦꯗꯅ ꯍꯋꯥꯏ ꯑꯄꯣꯛꯄ ꯅꯠꯇ꯭ꯔꯒꯅ ꯍꯋꯥꯏ ꯊꯔꯥꯛ ꯑꯁꯪꯕꯗꯣ ꯑꯗꯣ ꯍꯥꯞꯆꯤꯟꯕꯤꯔꯦ ꯑꯗꯩꯩ ꯃꯅꯥ ꯃꯁꯤꯡ ꯀꯩꯀꯥꯗꯣ ꯂꯣꯏ ꯍꯥꯞꯆꯤꯜꯂꯦ ꯏꯁꯤꯡ ꯍꯩꯖꯤꯜꯂꯒ ꯄꯥꯡ ꯏꯁꯤꯡ ꯍꯩꯖꯤꯜꯂꯒ ꯄꯥꯡꯈꯣꯛꯂꯥ ꯀꯩꯀꯥꯗꯣ ꯍꯥꯞ ꯍꯞꯄꯦꯗꯅ ꯑꯗꯨꯒ ꯃꯥ ꯃꯊꯛꯇꯨꯗ ꯑꯃ ꯁꯣꯗꯥꯏꯕꯒꯞꯇꯣ
ꯑ
ꯑꯗꯨꯗꯣ ꯀꯩꯅꯣ ꯇꯧꯔꯒ ꯈꯤꯇꯪ ꯊꯦꯠꯂꯒ ꯆꯥꯡ ꯑꯃ ꯍꯩꯖꯟꯕꯤꯔꯦꯗꯅ ꯑꯗꯨꯒ ꯐꯨꯠꯂꯦꯕ
ꯑꯩꯈꯣꯏꯅ ꯑꯋꯥ ꯑꯋꯥꯊꯥꯕꯤ ꯄꯥꯝꯕꯤ ꯂꯩꯇ꯭ꯔꯥ
ꯑꯥ
ꯑꯋꯥ ꯑꯋꯥꯊꯥꯕꯤ ꯄꯥꯝꯕꯤꯗꯣ ꯑꯗꯨꯒꯤ ꯃꯥ ꯃꯍꯩ ꯑꯋꯥꯊꯕꯤꯗꯣ ꯑꯗꯨꯗꯨ ꯈꯥꯏꯗꯣꯛꯑꯒꯅꯦ ꯎꯇꯤ ꯑꯁꯪꯕꯗꯨꯗ ꯍꯥꯞꯄꯁꯨ ꯍꯥꯎꯋꯦ ꯍꯥꯏꯌꯦꯕꯀꯣ
ꯎꯝ ꯗꯥꯏꯔꯦꯛ ꯃꯍꯩ ꯑꯁꯪꯕꯗꯣ ꯈꯥꯏꯗꯣꯛꯑꯒ
ꯑ ꯅꯠꯇꯦ ꯅꯠꯇꯦ ꯑꯋꯥꯊꯕꯤꯗꯣ ꯍꯦꯛꯑꯦꯗꯅ
ꯑꯥ
ꯈꯥꯏꯗꯣꯛꯑꯒ ꯑꯩꯈꯣꯏꯅ ꯁꯤꯡꯖꯨ ꯆꯥꯏꯗꯅ
ꯑꯥ
ꯑꯗꯨ ꯑꯗꯨꯒꯤ ꯑꯋꯥꯊꯕꯤꯗꯣ ꯃꯀꯨ ꯈꯣꯛꯇꯣꯛꯑꯒꯅꯦ ꯃꯀꯛ ꯃꯀꯛ ꯀꯛꯑꯥ ꯍꯥꯞꯄ ꯑꯗꯨ ꯑꯋꯥꯊꯕꯤ ꯕꯨꯗꯤ ꯆꯥꯅꯕꯅꯦ ꯑꯗꯨꯗꯣ ꯍꯥꯎꯋꯦ ꯍꯥꯏꯌꯦꯕꯀꯣ ꯑꯗꯨꯒ ꯑꯍꯜ ꯂꯃꯟꯅ ꯍꯥꯏꯅꯕꯗ ꯀꯔꯤꯒꯨꯝꯕ ꯑꯋꯥꯊꯕꯤꯁꯦ ꯃꯩ ꯆꯪꯈ꯭ꯔꯕꯀꯣ ꯉꯁꯥꯏ ꯎꯇꯤ ꯊꯣꯡꯕꯗꯨꯗ ꯃꯍꯩꯗꯣ ꯍꯦꯛꯇꯣ ꯍꯥꯞꯄꯨꯔꯕ ꯌꯥꯝ ꯌꯥꯝ ꯊꯨꯝꯃꯒ ꯍꯥꯎꯔꯝꯕ ꯑꯋꯥꯊꯕꯤꯗꯣ ꯍꯦꯛ ꯎꯇꯤ ꯑ ꯎꯇꯤ ꯊꯣꯡꯈ꯭ꯔꯀꯥꯟꯗ ꯃꯥ ꯑꯊꯨꯝꯕꯗꯣ ꯃꯌꯥꯛ ꯆꯝꯊꯈꯤꯕ ꯑꯗꯨꯃꯥꯏ ꯇꯧꯋꯦ ꯑꯗꯨꯅ ꯑꯋꯥꯊꯕꯤ ꯎꯇꯤꯗꯣ ꯄꯥꯛꯇꯤ ꯆꯥꯗꯕꯅꯦꯕꯀꯣ ꯑꯋꯥꯊꯕꯤꯗꯣ ꯃꯥꯡꯉꯒ ꯑꯋꯥꯊꯕꯤꯒꯤ ꯑꯥ
ꯎꯇꯤꯒ ꯆꯒꯦꯝ ꯆꯒꯦꯝ ꯊꯣꯡ ꯆꯒꯦꯝ ꯑꯣ ꯂꯩꯗꯅ ꯑꯣꯛ ꯆꯒꯦꯝꯒ ꯇꯧꯅꯩ ꯌꯦꯟ ꯆꯒꯦꯝꯒ ꯇꯧꯅꯩꯖꯦ ꯎꯠꯇꯤ ꯊꯣꯡꯕꯁꯤꯒ ꯆꯞ ꯃꯥꯟꯅꯕ꯭ꯔ ꯀꯃꯥꯏ ꯇꯧꯒꯦ ꯃꯥꯏ ꯏꯁꯇꯥꯏꯜꯗꯣ
ꯃꯥꯟꯅꯗꯦ ꯎꯇꯤ ꯊꯣꯡꯕ ꯎꯇꯤ ꯊꯣꯡꯕꯒ ꯆꯒꯦꯝ ꯄꯣꯝꯕꯒꯗꯤ ꯈꯦꯠꯅꯩꯕ ꯀꯣ ꯆꯒꯦꯝ ꯄꯣꯝꯕꯗꯤ ꯍꯪꯒꯥꯝꯒꯨꯝꯕ ꯎꯇꯤ ꯊꯣꯡꯕꯗꯤ ꯍꯪꯒꯥꯝ ꯊꯥꯛꯄ ꯌꯥꯗꯦ ꯊꯥꯛꯅꯗꯦꯕꯀꯣ
ꯎꯝ
ꯑꯗꯨꯅ ꯍꯪꯒꯥꯝꯒꯨꯝꯕ ꯃꯅꯥꯗꯣ ꯑꯗꯨꯅꯦ ꯑꯗꯨꯗꯤ ꯍꯋꯥꯏꯖꯥꯔ ꯆꯒꯦꯝ ꯄꯣꯕꯗꯗꯤ ꯎꯇꯤꯗ ꯍꯥꯞꯈꯤꯕ ꯆꯦꯡꯗꯣ ꯑꯗꯨꯗꯩ ꯃꯥꯅ ꯈꯤꯇꯪ ꯌꯥꯝꯅ ꯍꯥꯞꯄꯦꯕꯀꯣ ꯍꯥꯏꯌꯦ ꯑꯗꯨꯒ ꯀꯩꯅꯣꯖꯦ ꯑꯩꯈꯣꯏꯒꯤ ꯄꯥꯎꯈꯣꯟꯗꯣ ꯃꯔꯣꯏꯗꯣ ꯑꯗꯨꯁꯨ ꯊꯥꯛꯏ ꯑꯗꯨꯗꯤ ꯃꯅꯥ ꯑꯃꯥ ꯂꯩꯕꯅꯤꯅꯦ ꯀꯩꯅꯣꯝ ꯍꯥꯏꯕꯅꯤ ꯃꯃꯤꯡ ꯀꯥꯎꯔꯦ ꯑꯗꯨ ꯊꯥꯛꯄ ꯌꯥꯝ ꯍꯥꯎꯕꯅꯦꯕꯀꯣ
ꯎꯝ
ꯑꯗꯨꯒ ꯄꯥ ꯑ ꯀꯩꯅꯣꯗ ꯑꯩꯈꯣꯏꯅ ꯆꯒꯦꯝꯄꯣꯝꯗ ꯌꯥꯝ ꯆꯥꯅꯩꯁꯦ ꯍꯋꯥꯏꯖꯥꯔ ꯍꯥꯎꯕ
ꯑꯗꯒꯤꯗꯤ ꯑꯩꯈꯣꯏꯅ ꯉꯥꯐꯛꯀ ꯍꯥꯏꯅꯕꯗꯣ ꯈꯪꯕ꯭ꯔꯥ ꯉꯥ ꯇꯪꯈꯥꯏ ꯐꯥꯛꯇꯣꯛꯑꯒ ꯌꯥꯏꯔꯒ ꯊꯝꯕꯗꯣ
ꯈꯪꯉꯦ ꯈꯪꯉꯦ ꯉꯥꯐꯛꯇꯣ
ꯑ ꯑꯗꯨ ꯉꯥꯐꯛꯇꯣ ꯊꯥꯛꯄ ꯌꯥꯝ ꯍꯥꯎꯋꯦ ꯑꯗꯨꯗꯒꯤꯗꯤ ꯀꯩꯅꯣꯖꯨ ꯍꯋꯥꯏꯖꯥꯔꯗꯨꯁꯨ ꯑꯩꯈꯣꯏꯒꯤ ꯌꯥꯝꯅ ꯅꯞ ꯅꯞ ꯂꯥꯎꯕ ꯍꯋꯥꯏꯖꯥꯔꯗꯣ ꯑꯗꯣ ꯌꯥꯝꯕ ꯈ꯭ꯋꯥꯏ ꯍꯥꯎꯔꯤꯖꯦ ꯎꯇꯤꯗ ꯑꯩꯈꯣꯏꯒꯤ ꯁꯤꯡ ꯃꯅꯥ ꯑꯁꯪꯕꯗꯣ ꯈꯪꯕ꯭ꯔꯥ
ꯁꯤꯡ ꯃꯅꯥ ꯑꯁꯪꯕ ꯑꯣ ꯀꯩꯅꯣꯗꯨꯔꯣ ꯋ ꯁꯤꯡ ꯍꯧꯔꯤꯕ ꯑꯣ ꯈꯪꯉꯦ ꯈꯪꯉꯦ
ꯑ ꯁꯤꯡ ꯄꯥꯝꯕꯤꯒꯤ ꯃꯅꯥꯗꯣ ꯑꯗꯨꯗꯣ ꯈꯔ ꯌꯥꯝ ꯊꯥꯛꯄꯤꯕ ꯆꯞ ꯈꯨꯖꯣꯛ ꯆꯕꯨꯜ ꯑꯃꯥ ꯄꯥꯏꯔꯒ ꯑꯗꯨꯗꯗꯤ ꯃꯅꯝ ꯅꯨꯡꯁꯤꯅ ꯍꯥꯎꯔꯅꯤꯕ ꯆꯒꯦꯝ ꯄꯣꯝꯕꯗꯣ ꯌꯥꯝ ꯆꯥꯟꯅꯩꯌꯦꯕ ꯑꯗꯨꯒ ꯄꯥꯈꯣꯟꯖꯦ ꯀꯅꯥꯒꯨꯝꯕꯅ ꯍꯥꯞꯄꯒ ꯆꯥꯟꯅꯗꯕꯁꯨ ꯂꯩꯌꯦꯕꯀꯣ ꯃꯅꯝ ꯍꯩꯅꯗꯦꯅ
ꯄꯥꯈꯣꯟ ꯍꯥꯏꯖꯦ ꯑꯃꯥ ꯀꯔꯝꯕꯅꯣ ꯀ ꯑꯦ ꯄꯥꯈꯣꯟ ꯍꯥꯏꯖꯤꯅ
ꯑꯁ ꯃꯔꯣꯏ ꯐꯗꯤꯒꯣꯝꯁꯨ ꯅꯠꯇꯕ ꯃꯔꯣꯏ ꯑꯃꯥ ꯃꯅꯥ ꯀꯨꯞꯁꯨꯞ ꯀꯨꯁꯨꯞ ꯈꯔ ꯋꯥꯡ
ꯑꯀꯨꯞꯄꯗꯣ
ꯑ ꯑꯀꯨꯞꯄꯗꯣ
ꯎꯝ ꯅꯥꯀꯨꯞꯄꯤ ꯅꯥꯀꯨꯞꯄꯤꯗꯩ ꯈꯔ ꯆꯥꯎꯈꯠꯇꯣꯏꯔꯕ
ꯅꯠꯇꯦ ꯅꯠꯇꯦ ꯅꯥꯀꯨꯞꯄꯤ ꯅꯠꯇꯦꯃꯦ ꯄꯥꯈꯣꯟ ꯍꯥꯏꯖꯦ ꯃꯔꯣꯏꯅꯦꯕꯀꯣ ꯐꯗꯤꯒꯣꯝꯗꯧꯅ ꯍꯧꯔꯛꯑꯅꯦꯕꯀꯣ ꯑꯗꯨꯒ ꯐꯗꯤꯒꯣꯝꯗꯤ ꯅꯦꯝ ꯅꯦꯝꯃꯤꯗꯅ
ꯑꯥ
ꯍꯧꯖꯤꯛꯀꯤꯗꯨꯗꯤ ꯋꯥꯡ ꯍꯧꯔꯀꯥꯟꯗ ꯃꯄꯥꯟꯒ ꯃꯌꯥꯝ ꯁꯥꯠꯂꯒ ꯃꯔꯨ ꯄꯥꯟꯕꯗꯣ ꯑꯗꯣ ꯀꯥꯡꯁꯨ ꯀꯨꯏꯔꯛꯇ꯭ꯔꯦꯅꯦ
ꯀꯥꯡꯁꯨ ꯀꯩꯔꯛꯇ꯭ꯔꯦ ꯗꯦꯠ ꯀꯌꯥꯗꯅꯣ ꯀꯥꯡꯁꯤꯕꯣ
ꯑ ꯑꯩꯁꯨ ꯗꯦꯠ ꯆꯞ ꯆꯥꯕꯗꯤ ꯈꯪꯗꯦꯅꯦ
ꯀꯥꯡꯁꯦ ꯀꯨꯏꯗꯤ ꯀꯨꯏꯗ꯭ꯔꯝꯅꯤ ꯕꯥꯃꯣꯟꯒ ꯑꯝꯇ ꯇꯤꯟꯅꯗ꯭ꯔꯣ ꯈꯦꯖꯤ ꯆꯥ ꯐꯪꯉꯣꯏꯗꯣꯏꯔꯣ ꯑꯩꯈꯣꯏꯁꯤꯕꯣ
ꯑꯦ ꯕꯥꯃꯣꯟꯒꯤ ꯋꯥꯕꯨ ꯑꯩ ꯇꯨꯏꯁꯟ ꯇꯧꯔꯤꯕ ꯏꯃꯨꯡꯗꯣ
ꯎꯝ
ꯑꯗꯨꯗꯣ ꯕꯥꯃꯣꯟ ꯏꯃꯨꯡꯅꯦ ꯀꯥꯡ ꯃꯇꯝꯗꯅꯦ
ꯑ
ꯈꯦꯆꯤꯒ ꯄꯤꯔꯛꯇꯅ ꯃꯣꯏꯗꯒ ꯆꯥꯛ ꯆꯥꯎ ꯂꯥꯛꯎ ꯀꯥꯏꯅꯒ ꯀꯧꯔꯛꯑꯦ ꯍꯦꯛꯇ ꯅꯪꯗꯤ ꯍꯟꯗꯛ ꯀꯥꯡꯒꯤ ꯀꯣꯏ ꯆꯠꯂꯣꯏꯗ꯭ꯔꯣ
ꯀꯥꯡ ꯀꯥꯡ ꯀꯣꯏ ꯆꯠꯄ ꯃꯤ ꯊꯨꯡꯅꯗꯦ ꯍꯥꯏ ꯃꯃꯥꯡ ꯈꯣꯏꯁꯥꯏ ꯀꯥꯡ ꯀꯣꯏꯆꯠꯄꯗ ꯆꯠ ꯇꯦ ꯀꯩꯅꯣ ꯁꯨꯡꯆꯠ ꯆꯠꯇꯦ ꯎꯟꯕꯥꯎ ꯎꯅꯗꯦ ꯀꯥꯅ ꯅꯨꯃꯤꯠꯇ ꯎꯕ ꯀꯣꯏ ꯆꯠꯄ ꯐꯠꯇꯦꯅ
ꯏ
ꯆꯪ ꯑꯩꯈꯣꯏ ꯁꯥꯏꯁꯨ ꯗꯦꯠ ꯇꯥꯡ ꯇꯔꯥꯅꯤꯊꯣꯏ ꯇꯔꯥꯅꯤꯊꯣꯏꯗꯩ ꯒꯨꯍꯥꯇꯤ ꯆꯪꯈ꯭ꯔꯅꯤ ꯀꯩꯅꯣ ꯍꯥ ꯍꯥꯞꯂꯣꯡꯗ ꯍꯥꯝꯂꯣꯡꯗ ꯃꯣꯏ ꯃꯣꯏ ꯃꯗꯣꯝ ꯃꯣꯏ ꯃꯣꯏ ꯆꯆꯥꯗꯣ ꯃꯣꯏ ꯆꯆꯥ ꯍꯥꯏꯁꯦ ꯃꯣꯏ ꯃꯥꯒꯤ ꯃꯣꯏ ꯃꯥꯏ ꯃꯅꯥꯎꯄꯤꯗꯣ ꯃꯌꯥꯡ ꯃꯌꯥꯡ ꯑꯝꯗ ꯄꯥꯜꯂꯦꯕ ꯃꯣꯏ ꯃꯆꯥ ꯃꯆꯥꯅꯨꯄꯤ ꯑꯃꯗ ꯄꯣꯛꯑꯦ ꯑꯗꯨꯒꯤ ꯑ ꯑꯥꯗ ꯀꯩꯅꯣ ꯇꯧꯅꯤ ꯆꯎꯝꯕ ꯇꯧꯅꯤ ꯑꯗꯨꯒꯤ ꯆꯪꯈ꯭ꯔꯅꯤ ꯊꯥꯈꯥꯏꯃꯨꯛ ꯊꯛꯈꯥꯏꯃꯨꯛ ꯀꯩꯃꯨꯛ ꯂꯩꯔꯛꯑꯅꯤ ꯃꯣꯏ ꯃꯅꯥꯎꯄꯥ ꯃꯣꯏ ꯃꯅꯥꯎꯄꯥ ꯈꯨꯁꯥꯏ ꯃꯅꯥꯎꯄꯥꯗꯣ ꯑꯗꯨꯗ ꯑꯉꯥꯡ ꯑꯣꯏꯉꯥꯏ ꯗ ꯃꯣꯏ ꯌꯥꯡ ꯌꯥꯡꯆꯤꯡꯕꯤ ꯇꯧꯕꯗꯣ ꯌꯥꯡ ꯆꯤꯡꯕꯤ ꯇꯧꯈꯤꯕ ꯑꯗꯨꯒꯤ ꯈꯔ ꯃꯁꯥꯗꯣ ꯈꯤꯇꯪ ꯀꯩ ꯍꯥꯏꯅꯤ ꯂꯥꯏꯔꯤꯛ ꯄꯥꯕꯗ ꯑꯣꯏꯔꯣ ꯐꯥ ꯉꯝꯗꯕꯤ ꯍꯦꯛ ꯍꯦꯠ ꯐꯥꯔꯦ ꯀꯥꯎꯒꯟꯕꯤ ꯍꯦꯠ ꯄꯥꯕꯒ ꯍꯦꯠ ꯃꯥ ꯂꯣꯏꯕ ꯀꯥꯎꯒꯟꯕꯤ ꯑꯗꯨ ꯈꯔ ꯀꯩꯅꯣ ꯇꯧꯋꯦ ꯑꯗꯨꯒꯤ ꯆꯦꯛꯀꯞ ꯑꯗꯨ ꯆ ꯆ ꯈꯨꯅꯤꯡꯦ ꯆꯦꯛꯀꯞ ꯆꯠꯄꯗꯨꯗ ꯍꯟꯗꯛ ꯆꯠꯇꯣꯏꯅꯦ ꯑꯗꯨꯒ ꯑꯗꯨꯁꯨ ꯌꯦꯡꯊꯣꯔꯛꯀꯅꯤ ꯍꯥꯏꯕ꯭ꯔꯥ ꯀꯩꯅꯣ ꯑꯗꯨꯒꯤ ꯑꯈꫭꯏ ꯁꯥꯏ ꯃꯅꯥꯎꯄꯥꯗꯨ ꯒꯦ ꯆꯨꯗꯨꯏꯔ ꯀꯩꯅꯣꯝ ꯇꯧꯔꯤꯅꯤ ꯗꯥꯟꯁ ꯔꯤꯜꯁ ꯐꯪꯉꯤ ꯅꯨꯨꯞ ꯅꯨꯄꯤ ꯔꯤꯜꯁ ꯐꯪꯉꯤ ꯅꯨꯄꯤꯒꯤ ꯔꯤꯜꯁ ꯀ ꯗꯥꯟꯁ ꯇꯧꯈꯥꯏꯕꯤ ꯃꯥꯅ ꯇꯧꯔꯤꯁꯦ ꯃꯊꯨꯟ ꯅꯤꯛꯄꯤ ꯀꯩꯅꯣ ꯇꯧꯕꯤ ꯒꯦ ꯈꯔ ꯆꯨꯔꯤ ꯆꯨꯔꯤ ꯇꯧꯗꯣꯏꯔ ꯀꯩꯅꫭꯝ ꯇꯧꯔꯤ ꯏꯁꯩꯟꯅꯨꯄꯥꯗꫭ ꯕꯦꯔꯥ ꯀꯥꯗ ꯕꯦꯔꯥꯃ ꯀꯥꯗꫭ
ꯀ꯭ꯂꯥꯁ ꯀꯌꯥ ꯀꯥꯔꯒꯦ ꯅꯪ
ꯀ꯭ꯂꯥꯁ ꯀ꯭ꯂꯥꯁ ꯋꯥꯟ ꯀ꯭ꯂꯥꯁ ꯋꯥꯟ ꯀꯥꯔꯦ ꯀꯩꯅꯣ ꯇꯝ ꯀꯤꯠꯁ ꯐꯥꯎꯟꯗꯦꯁꯟꯗ ꯇꯝꯕꯅꯤ
ꯑꯥ ꯀꯤꯠꯁ ꯐꯥꯎꯗꯦꯁꯟꯗ
ꯎꯝ ꯃꯅꯥꯎꯄꯤꯗꯨꯅ ꯀ꯭ꯂꯥꯁ ꯅꯥꯏꯟ ꯀꯥꯔꯤ ꯍꯟꯗꯛ ꯌꯨꯅꯥꯡꯀꯣꯗ ꯇꯝꯃꯤꯗꫭ ꯒꯦꯞꯁꯦ ꯌꯥꯝ ꯂꯩꯅꯩ ꯃꯣꯏ ꯆꯍꯤ ꯑꯅꯤ ꯑꯍꯨꯝ ꯂꯩꯅꯕ ꯅꯠꯇꯦ ꯃꯣꯏ ꯒꯦꯞꯁꯦ
ꯃꯅꯥꯎꯄꯥꯁꯦ ꯀ꯭ꯂꯥꯁ ꯅꯥꯏꯟ ꯀꯥꯔꯤꯕ
ꯃꯅꯥꯎꯄꯥ ꯀ꯭ꯂꯥꯁ ꯋꯥꯟ ꯃꯅꯥꯎꯕꯤꯅ ꯀ꯭ꯂꯥꯁ ꯄꯤꯛꯏꯌꯦ ꯃꯅꯥꯎꯕꯤꯅ ꯃꯅꯥꯎꯕꯤꯅ ꯀ꯭ꯂꯥꯁ ꯅꯥꯏꯟ ꯆꯍꯤ ꯌꯥꯝ ꯈꯦꯅꯗ꯭ꯔꯣ ꯑꯩꯈꯣꯏꯅ ꯑꯩꯈꯣꯏꯅ ꯈꯦꯅꯩꯁꯤꯅ ꯆꯍꯤ ꯑꯩꯈꯣꯏ ꯑꯩꯈꯣꯏꯆꯦꯍꫭꯏ ꯈꯦꯟꯅꯩ ꯆꯍꯤ ꯑꯅꯤ ꯑꯍꯨꯝꯃꯨꯛꯇꯅꯦ ꯑꯩꯈꯣꯏꯆꯟꯅꯨꯄꯤ ꯆꯍꯤ ꯑꯍꯨꯝ ꯗꯥꯏ ꯃꯣꯏꯗꯤ ꯌꯥꯝ ꯁꯥꯡ ꯁꯥꯡꯅ ꯒꯦꯞꯇꯣ ꯈꯦꯠꯅꯩꯑꯕ ꯑꯗꫭ ꯃꯣꯏ ꯕꯥꯍꯣꯏ ꯃꯣꯏ ꯃꯥꯍꯣꯏ ꯃꯣꯏ ꯃꯥꯡꯍꯣꯏꯁꯨ ꯆꯍꯤ ꯌꯥꯝ ꯀꯩꯅꯣ ꯇꯧꯔꯤꯗ ꯃꯣꯏꯕꯥ ꯆꯍꯤ ꯌꯥꯡꯈꯩ ꯌꯥꯡꯈꯩ ꯌꯧꯕꯗ ꯉꯥꯏꯔꯤ ꯑꯗ ꯑꯩꯈꯣꯏ ꯃꯥꯍꯣꯏꯗꯤ ꯆꯍꯤ ꯌꯥꯡ ꯈꯧ ꯑꯩꯈꯣꯏ ꯃꯥ ꯍꯧꯖꯤꯛ ꯆꯍꯤ ꯀꯩꯅꯣ ꯁꯨꯔꯦ ꯑꯩꯈꯣꯏ ꯕꯥ ꯁꯤꯛꯁꯇꯤ ꯑꯩꯈꯣꯏ ꯕꯥ ꯁꯤꯛꯁꯇꯤ ꯋꯥꯟ ꯁꯤꯛꯁꯇꯤ ꯇꯨ ꯁꯨꯔꯝꯕꯅꯤ ꯑꯩ ꯃꯥꯁꯨ ꯐꯤꯐꯇꯤꯒ ꯐꯤꯞꯇꯤ ꯁꯤꯛꯁ ꯐꯤꯞꯇꯤ ꯁꯚꯦꯟ ꯍꯥꯏ ꯂꯩꯔꯝꯗꯣ ꯃꯥꯥꯟꯂꯦ ꯑꯩꯈꯣꯏ ꯃꯥꯁꯦ
ꯎꯝ
ꯃꯣꯏꯗꯝ ꯌꯥꯝ ꯑꯉꯥꯡ ꯑꯣꯏ
ꯌꯥ ꯌꯥꯝ ꯈꯦꯟꯅꯩ